ꯑ
ꯑ ꯇꯥꯕ꯭ꯔꯣ
ꯇꯕ꯭ꯔꯣ
ꯑ
ꯀꯩ ꯇꯧꯕ꯭ꯔꯣ
ꯀꯔꯤꯁꯨ ꯇꯧꯗꯦ ꯅꯨꯡꯉꯥꯏꯔꯤꯕꯣ
ꯍꯥꯥ
ꯅꯨꯡꯉꯥꯏꯔꯤꯕꯣ
ꯅꯨꯡꯉꯥꯏꯔꯤꯌꯦ ꯅꯪꯒꯤ ꯅꯨꯡꯉꯥꯏꯕ꯭ꯔꯣ
ꯑ ꯑꯩꯁꯦ ꯌꯥꯝ ꯅꯨꯡꯉꯥꯏꯌꯦ
ꯍꯧꯖꯤꯛꯇꯤ ꯆꯥꯛ ꯊꯣꯡꯉꯕꯣ
ꯇꯣꯡꯕꯂꯣꯔꯦ
ꯀꯣ
ꯌꯦꯟꯅꯩ ꯉꯁꯤꯗꯤ
ꯍꯥꯎꯋꯦꯅꯦ
ꯑꯥꯎ
ꯑꯩꯗꯤ ꯆꯥꯅꯤꯡꯉꯥ ꯂꯩꯇ꯭ꯔꯦ
ꯇꯉꯣꯟꯗꯅꯗꯤ
ꯊꯣꯡꯅꯤꯡꯉꯥꯏꯁꯨ ꯂꯩꯇ꯭ꯔꯦ
ꯍꯣꯏ ꯐꯔꯣ
ꯅꯪ ꯐꯥꯕꯤꯔꯣ
ꯑꯩꯗꯤ ꯂꯧꯕꯨꯛꯇꯁꯨ ꯂꯩꯗꯤ ꯅꯠꯇꯦ ꯅꯪꯗꯤ ꯂꯧꯕꯨꯛꯀ ꯅꯛꯅꯩꯗꯅ
ꯅꯪꯗꯤ ꯐꯥꯕ ꯌꯥꯔꯦꯗ ꯑꯩꯗꯤ ꯐꯥꯕ ꯌꯥꯗꯦꯅꯦ
ꯑꯩꯁꯨ ꯐꯥꯕ ꯌꯥꯗꯦꯄ ꯀꯤꯌꯦꯕ ꯍꯪꯉꯣꯏꯕꯗꯨ
ꯁꯥꯏꯌꯦ ꯁꯥꯗꯕ꯭ꯔꯣ
ꯑꯣ ꯍꯧꯖꯤꯛꯇꯤ ꯈꯔ ꯈꯔ ꯏꯪꯉꯦ
ꯅꯣꯡ ꯆꯨꯕ꯭ꯔꯥ
ꯆꯨꯗꯦꯗ ꯅꯣꯏꯗꯤ ꯆꯨꯕ꯭ꯔꯣ
ꯀꯩꯁꯨ ꯆꯨꯗꯦꯗ ꯆꯨꯒꯦ ꯇꯧꯕꯅꯤ ꯉꯁꯥꯏ
ꯆꯨꯒꯗꯧ ꯃꯥꯜꯂꯦ ꯑꯁꯤ ꯌꯥꯝ ꯁꯥꯌꯦꯕ ꯅꯪꯗꯤ ꯃꯩꯇꯩꯂꯣꯟꯒ ꯌꯥꯝ ꯉꯥꯡꯕ ꯍꯩꯔꯝꯃꯦ
ꯑꯩꯗꯤ ꯑꯩꯈꯣꯏꯗꯤ ꯍꯩꯕ ꯇꯥꯕ ꯈꯨꯗꯤ ꯈꯨꯗꯤ ꯈꯣꯏꯗꯤ ꯃꯩꯇꯩꯅꯦ ꯃꯩꯇꯩꯅꯦ
ꯑ ꯃꯤꯇꯩꯗ ꯌꯨꯝ ꯄꯥꯂꯨꯀꯣ
ꯍꯣꯏ ꯄꯥꯜꯂꯗꯤ
ꯅꯆꯥ ꯇꯔꯥ ꯄꯣꯛꯄ ꯑꯣꯏꯁꯅꯨ
ꯇꯨ ꯗꯨꯒꯨꯝꯕ ꯍꯥꯏꯒꯅꯨ ꯍꯩꯠ
ꯎꯝ
ꯍꯥꯥ
ꯅꯪ ꯏꯁꯩ ꯁꯛꯄ ꯍꯩꯗꯥꯢ ꯑꯩꯗꯤ ꯁꯛꯄ ꯍꯩꯇꯦ
ꯁꯛꯑꯣ ꯁꯛꯑꯣ ꯁꯛꯄ ꯍꯧꯔꯣ
ꯅꯪ ꯁꯛ ꯁꯛꯄ ꯍꯧꯔꯣ ꯇꯥꯔꯒꯦ ꯑꯩ
ꯅꯪ ꯁꯛꯑꯣ
ꯍꯧꯔꯣ ꯍꯧꯔꯣ
ꯑꯩ ꯁꯛꯅꯤꯡꯕ ꯑꯃꯗꯤ ꯂꯩꯕꯀꯣ ꯑꯗꯨꯗ ꯑꯩ ꯏꯁꯩꯁꯦ ꯈꯣꯟꯖꯦꯜꯁꯦ ꯌꯥꯗ꯭ꯔꯦꯕ ꯁꯛꯄ
ꯈꯪꯗ꯭ꯔꯦ ꯑꯗꯨꯗꯤ ꯍꯌꯦꯡ ꯑꯣꯏꯅ ꯁꯛꯑꯣ ꯍꯣꯔꯦꯟ ꯑꯣꯏꯅ ꯁꯛꯑꯣ ꯍꯥꯏꯕ
ꯎꯝ
ꯀꯣꯜꯗꯤ ꯑꯗꯨꯝ ꯅꯨꯡ ꯀꯣꯜꯗꯤ ꯑꯗꯨꯝ ꯅꯨꯡꯇꯤꯒꯤ ꯇꯧꯕ ꯌꯥꯏꯅ
ꯎꯝ
ꯅꯪ ꯀꯣꯏꯕ ꯆꯠꯇ꯭ꯔꯣ
ꯆꯠꯇꯦꯇ
ꯑꯩꯠ ꯅꯃꯥꯟꯅꯕꯤꯗꯤ ꯆꯠꯂꯦꯅ
ꯢꯃꯥꯟꯅꯕꯤꯒꯤ ꯏꯃꯥꯟꯅꯕꯤꯅꯦ
ꯑꯩꯗꯤ ꯅꯪꯁꯨ ꯆꯠꯄ꯭ꯔꯥꯅ ꯍꯪꯕ
ꯇꯦ ꯆꯠꯅꯤꯉꯥꯏ
ꯢꯃꯥ ꯅꯁꯥꯅ ꯆꯠꯄ꯭ꯔꯣꯅꯦ ꯈꯣꯡꯅ ꯆꯠꯇꯕ꯭ꯔꯥ
ꯆꯠꯄꯗꯣ ꯄꯨꯛꯂꯥꯝꯒꯅꯤ ꯄꯨꯛꯂꯥꯝꯃꯗꯤ ꯑꯆꯥꯄꯨꯠ ꯆꯥꯅꯤꯡꯒꯅꯤ ꯆꯥꯄꯣꯠ ꯆꯔꯥꯉꯥꯏ ꯄꯩꯁꯥꯗꯣ ꯂꯩꯇꯔꯦ ꯋꯥꯔꯦ
ꯍꯌꯦꯡꯗꯤ ꯀꯥꯏ ꯆꯠꯀꯦꯔꯣ
ꯍꯥꯥ ꯍꯜꯂꯣ ꯆꯠꯂꯣꯏ
ꯃꯣꯟꯕꯤ ꯃꯥꯂꯦꯗ ꯃꯣꯟꯕꯤ ꯑꯣꯂꯣ ꯃꯣꯟꯕꯤ ꯈꯨꯅꯣꯛꯛ ꯑꯝꯇ ꯇꯥꯕꯅꯦ ꯀ꯭ꯔꯤꯁꯔ ꯑ ꯑꯗꯨ ꯃꯣ ꯃꯣꯝꯕꯤꯒꯤ ꯏꯁꯇꯥꯜ ꯗꯣꯅꯦ ꯎꯝ ꯃꯝꯕꯤ ꯈꯨꯅꯥꯎ ꯇꯥꯔꯣ
ꯏꯁꯩ ꯁꯛ ꯑꯣ ꯏꯁꯩ ꯁꯛ ꯑꯣ ꯏꯁꯩ ꯁꯛ ꯑꯣ
ꯅꯪ ꯁꯛ ꯑꯣꯗꯅ ꯅꯪꯗꯤ ꯏꯁꯩꯁꯛ ꯂꯄ ꯌꯥꯝ ꯍꯩꯗ ꯅꯣꯏ ꯈꯨꯟꯗ ꯅꯪ
ꯑꯩꯗꯤ ꯏꯁꯩ ꯁꯛꯑꯗꯤ ꯑꯩꯗꯤ ꯏꯁꯩꯁꯦ ꯑꯩꯅ ꯁꯥꯥꯛꯗꯤ ꯉꯥꯡ ꯍꯣꯔꯦꯟ ꯇꯨꯝꯕ ꯌꯥꯔꯣꯏ
ꯍꯥ ꯍꯥ ꯃꯪꯗ ꯂꯥꯛꯀꯦꯔꯣ
ꯃꯪꯂꯥꯀꯗꯤ
ꯂꯥꯛꯀꯅꯨ
ꯌꯥꯝ ꯅꯣꯀꯅꯨ ꯀꯔꯤꯔ
ꯏꯁꯩꯁꯦ ꯏꯁꯩꯁꯦ ꯎꯝ ꯑꯩꯅ ꯀꯔꯤꯔꯥ ꯏꯁꯩ ꯑꯃ ꯁꯛꯅꯤꯡꯕꯗꯣ ꯑꯗꯨꯗꯣ ꯅꯪꯅ ꯑꯃꯨꯛꯀ ꯁꯅꯤꯡꯉꯥꯏ ꯃꯥꯟꯕ
ꯑꯔꯤꯕꯒꯤ ꯏꯁꯩꯔꯥ ꯑꯔꯤꯕꯒꯤ ꯏꯁꯩꯔꯥ
ꯀꯔꯤ ꯍꯥꯏꯕ꯭ꯔꯣ
ꯌꯥꯝ ꯂꯤꯈ꯭ꯔꯕꯣ ꯍꯥꯏꯕ ꯏꯁꯩꯗꯣ
ꯀꯔꯤ ꯏꯁꯩ
ꯈꯪꯗꯦ ꯆꯥꯛꯑꯣꯗꯅ ꯑꯗꯨꯗꯤ
ꯅꯪ ꯁꯛ ꯑꯣ
ꯁꯛ ꯑꯣꯏ ꯍꯌꯦꯡ ꯁꯛꯄꯤꯒꯦ
ꯑꯩ ꯁꯛꯅꯤꯉꯥꯏ ꯂꯣꯏꯅ ꯀꯥꯎꯈ꯭ꯔꯦ ꯍꯦ ꯍꯦ ꯍꯦ
ꯎꯝ
ꯑꯃ ꯁꯛꯄꯤꯌꯨꯀꯣ
ꯑꯥꯎ ꯁꯥꯛ ꯑꯣ
ꯁꯅꯥ ꯂꯩꯩꯕꯥꯛ ꯃꯅꯤꯄꯨꯔ
ꯍꯥ ꯍꯥ ꯍꯥ ꯍꯥ ꯑꯗꯤ
ꯑꯗꯨꯗꯤ ꯌꯥꯔꯣꯏꯍꯦ
ꯎꯝ ꯍꯦ ꯍꯦ ꯍꯦ
ꯅ ꯃꯅꯤꯄꯨꯔꯗ ꯂꯩꯇ꯭ꯔꯣ ꯁꯩꯔꯦꯡ ꯊꯤꯕ ꯍꯩꯗꯤꯦ ꯑꯩꯈꯣꯏꯗꯤ ꯑꯍꯟꯁꯨ ꯅꯠꯇꯅ
ꯑꯩꯈꯣꯏꯗꯤ ꯁꯩꯔꯦꯡ ꯊꯤꯌꯦ ꯑꯩꯈꯣꯏꯗꯤ ꯑꯩꯈꯣꯏꯅ ꯑꯩꯒꯤ ꯁꯩꯔꯦꯡ ꯌꯥꯝ ꯄꯥꯏꯌꯦꯕꯀꯣ ꯊꯥꯏꯅ ꯑꯗꯨ ꯍꯧꯖꯤꯛꯇꯤ ꯀꯥꯎꯈ꯭ꯔꯦꯕ ꯑꯣ
ꯎꯝ
ꯑꯗꯨꯗꯗꯤ ꯅꯪ ꯑꯍꯜ ꯑꯍꯜ ꯃꯥꯂꯦꯗ
ꯑꯥꯍꯦ
ꯁꯩꯔꯦꯡ ꯌꯥꯝ ꯄꯥꯒꯟꯕ ꯃꯤꯁꯦ ꯑꯍꯟꯅꯅꯦ
ꯑꯍꯟ ꯅꯠꯇꯦꯍꯦ ꯑꯩꯈꯣꯏ ꯑꯍꯟ ꯅꯠꯇ꯭ꯔꯁꯨ ꯇꯝꯃꯤꯅ ꯁꯩꯔꯦꯡ
ꯇꯝꯒ ꯗꯥꯞꯅꯤ ꯎꯝ ꯖꯤꯕꯣ ꯌꯦꯡꯒꯗ꯭ꯔꯣ
ꯌꯦꯡꯉꯣꯏꯗ
ꯌꯦꯡꯑꯣꯍꯦ
ꯀꯒ ꯑꯔ ꯂꯩ ꯂꯩꯕꯣ
ꯆꯪꯗꯦ ꯇꯔꯥ ꯃꯈꯥꯏ ꯑꯗꯨꯋꯥꯏꯗ ꯂꯩꯔꯝꯒꯅꯤ
ꯎꯝ ꯇꯔꯥ ꯇꯔꯥꯥ ꯄꯨꯝꯕꯔꯣ ꯃꯈꯥꯗꯣ ꯍꯥꯏꯅꯗꯤ ꯇꯝꯂꯦ
ꯅꯪꯗꯤ ꯅꯣꯏ ꯈꯨꯜꯗꯨꯁꯨ ꯆꯠꯇ꯭ꯔꯦ ꯀꯔꯤ ꯀꯔꯤ ꯇꯧꯕ꯭ꯔꯥ
ꯎꯝ ꯇꯃꯁꯨ ꯍꯥꯏꯔ ꯌꯥꯔ
ꯑꯣ ꯃꯔꯝ ꯌꯥꯝ꯭ꯔꯥ
ꯃꯔꯝ ꯌꯥꯝ ꯂꯩꯌꯦ
ꯑꯠꯆꯥ ꯌꯥꯝ ꯂꯩꯗꯤ ꯐꯔꯦ
ꯆꯥꯛ ꯆꯥꯅꯤꯅ ꯍꯟꯖꯥꯡ ꯑꯥꯏꯇ꯭ꯔꯦꯖ ꯍꯕ ꯆꯅꯤꯉꯦ ꯌꯦꯟ ꯊꯣꯡꯕ ꯆꯪꯉꯦ
ꯌꯦꯟ ꯍꯥꯎꯇꯅꯦ
ꯎ ꯅꯪ ꯉꯁꯥꯏ ꯕꯖꯥꯔ ꯆꯠꯄꯗꯣ ꯀꯔꯤ ꯇꯧꯕ ꯆꯠꯄ꯭ꯔꯥ
ꯑꯩꯔꯣ ꯅꯨꯄꯤ ꯀꯣꯏꯕ ꯆꯠꯄꯅꯦ
ꯑꯣ ꯌꯥꯝ ꯐꯩꯌꯦ
ꯎꯝ ꯅꯨꯄꯤ ꯀꯏꯕ ꯆꯔꯂꯒꯅꯄꯤ ꯐꯪꯗ
ꯑꯗꯨꯗꯨ ꯀ ꯇꯁꯥꯅꯤ
ꯃꯣꯟꯕꯤꯕꯨ ꯎꯕ ꯐꯪꯉꯤꯅꯦ
ꯏꯁ ꯃꯗꯤ ꯀꯣꯏꯔꯣ ꯀꯩꯅꯣ
ꯑꯁ ꯀꯣꯏꯅꯤꯡꯗꯦ ꯀꯣꯏꯒꯦ ꯇꯧꯅꯦ ꯃꯥꯅ ꯌꯥꯗꯕ
ꯅꯪꯕꯨ ꯄꯥꯝꯕꯤꯗ꯭ꯔꯕꯣ ꯑꯁ
ꯑꯩ ꯅꯪꯕꯨ ꯊꯝꯃꯣꯏꯁꯦꯡꯅ ꯑꯣꯛ ꯃꯥꯜꯂꯨꯔꯦ ꯍꯥꯏꯕꯒꯤ
ꯗꯥꯏꯂꯣꯛꯇ ꯈꯔ ꯁꯣꯏꯕ ꯃꯥꯜꯂꯦꯕ
ꯀꯅ ꯆ ꯗꯥꯏꯂꯣꯛ ꯈꯔ ꯀꯥꯞꯄ ꯌꯥꯗꯕ꯭ꯔꯥ
ꯌꯥꯗꯔꯤ
ꯀꯥꯄ ꯀꯅ
ꯑ ꯌꯥꯗ ꯔꯅꯦ ꯍꯧꯗꯤ ꯀꯥꯟꯁꯤ
ꯇꯔꯒꯔꯥ
ꯀꯩ ꯍꯥꯥ
ꯍꯥꯥ
ꯇꯥꯗ꯭ꯔꯦ ꯍꯥꯏꯔꯛꯑꯣ ꯑꯃꯨꯛꯀ
ꯇꯥꯗꯦ ꯅꯪ ꯍꯥꯏꯕꯅꯤ ꯑꯩ ꯍꯥꯏꯗꯦ ꯀꯩꯁꯨ
ꯑꯩꯗꯤ ꯍ ꯑꯣꯏꯔꯣꯏ
ꯑꯩꯗꯤ ꯀꯔꯤꯁ ꯑꯩ ꯀꯩꯁꯣ ꯍꯥꯏꯕ ꯅꯠꯇꯦꯅ
ꯎꯝ ꯎꯝ ꯅ ꯅꯪ ꯁꯩꯔꯦꯡ ꯌꯥꯝ ꯄꯥꯔꯦ ꯍꯥꯏꯇꯥꯔꯦ ꯄꯥꯔꯛꯑꯅꯦ ꯑꯃꯇ
ꯇꯔꯦꯡꯂꯣ ꯎꯝ ꯌꯥꯝ ꯀꯣ ꯀꯥꯎꯈ꯭ꯔꯦꯕ ꯑꯩ ꯈꯤꯇꯪ ꯑ ꯑꯣꯏꯔꯁꯨ ꯑꯥ
ꯇꯜꯂꯦꯗ
ꯑꯦꯁ
ꯏꯁꯩ ꯁꯛꯑꯣ ꯀꯩ
ꯏꯁꯩ ꯁꯛꯄ ꯌꯥꯗꯦ ꯋꯦꯗꯔ ꯌꯥꯝ ꯐꯠꯇꯦ
ꯏꯁꯩ ꯁꯛꯄ ꯌꯥꯏꯌꯦ
ꯌꯥꯗꯦ
ꯌꯥꯏꯌꯦ
ꯏꯁꯩ ꯁꯛꯄ ꯌꯥꯗꯦ ꯍꯧꯖꯤꯛꯀꯥꯟ ꯃꯇꯝꯗ
ꯋꯥꯔꯤ ꯂꯤꯕꯤ ꯌꯣꯔꯥ ꯑꯩ
ꯑꯧ ꯂꯤꯕꯤꯌꯣ ꯅꯪꯗꯤ ꯂꯤꯕꯤꯒꯦ ꯍꯥꯏꯔꯒ ꯑꯝꯇ ꯂꯤꯕꯤꯗꯦ
ꯑꯝ ꯑꯥ ꯀꯩꯅꯣ ꯑꯩꯅ ꯋꯥꯔꯤ ꯂꯤꯒꯦ ꯇꯧꯕꯖꯤ ꯑꯍꯝ ꯌꯥꯗ꯭ꯔꯦꯅꯦ ꯈꯅꯥꯎꯁꯦ
ꯍꯧꯔꯁꯦ
ꯉꯥꯏꯈꯣ ꯀꯥꯎꯈ꯭ꯔꯦ
ꯀꯥꯎꯈ꯭ꯔꯦꯕ ꯅꯪꯗꯤ ꯖꯨꯕꯥꯥꯟ ꯆꯠꯇꯦꯗ
ꯉꯥꯢꯈꯣ ꯀꯥꯎꯈꯔꯦ ꯋꯥꯔꯤ ꯂꯤꯕ
ꯀꯥꯎꯔꯗꯤ ꯀꯥꯎꯔꯦ ꯈꯪꯗꯦ ꯊꯔꯣꯏ ꯈꯨꯟꯕ ꯆꯠꯁꯤꯔ ꯑꯥꯎ ꯊꯥꯏꯅ ꯀꯣ ꯀꯔꯤ ꯇꯧꯔꯦ ꯍꯥꯏꯔꯛꯑꯣ
ꯊꯔꯣꯏ ꯈꯨꯨꯟꯕ ꯆꯠꯁꯦ ꯊꯔꯣꯏ ꯂꯩꯕ꯭ꯔꯥ
ꯑꯧ ꯑꯗꯨ ꯅꯠꯇꯕ ꯅꯪꯅ ꯍꯥꯏꯔꯛꯄꯗꯣ ꯑꯗꯨꯝ ꯇꯧꯔꯣ
ꯊꯥꯏꯅꯀꯣ ꯑꯈꯣꯏ ꯂꯝꯗꯝꯁꯤꯗ ꯍꯣꯏ ꯂꯝꯗꯝꯁꯤꯗ ꯃꯤ ꯃꯤ ꯈꯔ ꯂꯥꯛꯑꯝꯕ ꯃꯄꯥꯜ ꯂꯝꯒꯤ ꯃꯤ ꯂꯥꯛꯄ ꯑꯗꯨꯗ ꯃꯣꯏꯁꯦ ꯇꯦ ꯑꯈꯣꯏꯒꯤ ꯃꯤꯕꯨ ꯐꯨꯔꯒ ꯐꯨꯔꯒ ꯊꯝꯕ ꯖꯥꯠꯅꯤꯗ ꯑꯗꯨꯗ ꯑꯩꯈꯣꯏ ꯂꯝꯗꯝꯁꯤꯗ ꯂꯩꯕ ꯅꯤꯡꯊꯧꯁꯤꯡꯅꯀꯣ ꯑꯗꯨꯒꯤꯅꯦꯕ ꯎꯝ ꯍꯨꯝ ꯑꯩ ꯋꯥꯔꯤꯁꯦ ꯌꯦꯟ ꯇꯥꯗ꯭ꯔꯦꯁꯨ ꯇꯥꯔꯁꯨ ꯑꯗꯨꯝ ꯂꯧꯕꯤꯔꯣ ꯑꯩ ꯍꯥꯏꯕꯗꯣ ꯍꯥꯏꯕ ꯌꯥꯗ꯭ꯔꯦ ꯍꯥ
ꯂꯣꯏꯔꯕꯣ
ꯂꯣꯏꯔꯦ
ꯍꯨꯁ ꯀꯔꯤ ꯁꯩꯔꯦꯡꯅꯣ ꯑꯗꯨꯗꯤ
ꯋꯥꯔꯤꯅꯦ ꯋꯥꯔꯤꯅꯦ ꯋꯥꯔꯤ
ꯎꯝ ꯈꯔ ꯁꯪꯊꯕ ꯌꯥꯗꯕ꯭ꯔꯥ
ꯁꯥꯡꯕ ꯍꯥꯏꯔꯗꯤꯀꯣ ꯁꯉꯥꯏ ꯁꯉꯥꯏ ꯁꯉꯥꯏꯌꯣ ꯁꯉꯥꯏ ꯀꯧꯕꯤ ꯐꯖꯕꯤ
ꯑꯣ ꯑꯗꯣ ꯄꯣꯏꯟꯗꯣ ꯈꯪꯉꯤꯅꯦ
ꯅꯪꯗꯤ ꯁꯤꯗ ꯀꯔꯤ ꯇꯧꯔꯒ ꯂꯩꯕ꯭ꯔꯥ ꯃꯤꯅ ꯅꯪꯕꯨ ꯀꯣꯏꯊꯤ ꯊꯤ ꯁꯉꯥꯏ ꯀꯧꯕꯤ ꯐꯖꯕꯤ